ꯍꯜꯂꯣ ꯇꯥꯕ꯭ꯔꯣ
ꯇꯥꯏꯌꯦ ꯑꯁ ꯅꯪ ꯈꯣꯟꯁꯦ ꯇꯞꯅ ꯇꯥꯛꯈ꯭ꯔꯦꯗꯥ
ꯇꯞꯄ꯭ꯔꯥ
ꯇꯞꯄꯦ ꯍꯣꯏ
ꯇꯞꯄ꯭ꯔꯣ ꯍꯧꯖꯤꯛꯁꯨ
ꯈꯣꯟꯗꯣ ꯀꯟꯗꯦ ꯍꯥꯏꯕ
ꯑꯣ ꯑꯁ ꯑꯩꯅ ꯅꯠꯇ꯭ꯔꯦ ꯑꯗꯨꯗꯤ ꯑꯁꯤꯒꯤ ꯑꯁꯤꯒꯤ ꯑꯦꯞꯅ ꯃꯥꯜꯂꯦ ꯑꯁꯤꯒꯤꯅ
ꯑꯦꯍ ꯆꯥꯛ ꯆꯥꯔꯕꯣ
ꯆꯥꯈ꯭ꯔꯦ ꯆꯥꯔꯦ ꯂꯩꯁꯥꯕꯤ
ꯀꯩ ꯃꯊꯦꯜ ꯆꯥꯔꯕꯣ
ꯉꯁꯤꯗꯤ ꯗꯥꯜ ꯆꯥꯏꯌꯦ ꯗꯥꯜꯒ ꯎꯁꯣꯏꯗꯣ ꯃꯔꯣꯛ ꯀꯩꯅꯣ ꯏꯔꯣꯝꯕ ꯇꯧꯔ ꯆꯥꯔꯦ
ꯑꯁ ꯑꯍꯥꯎꯕ ꯆꯥꯏꯅꯥ
ꯅꯪ ꯅꯣꯏꯗꯤ
ꯑꯩ ꯆꯥꯛ ꯆꯥꯗ꯭ꯔꯤꯌꯦ
ꯀꯔꯤꯒꯤꯔꯣ
ꯍꯧꯒꯠꯄꯗ ꯉꯥꯏꯔꯤꯌꯦ
ꯑꯁ ꯌꯥꯍꯧ ꯊꯦꯡꯉꯤꯅꯦ
ꯍꯣꯏ ꯊꯕꯛ ꯋꯥꯅ ꯆꯠꯂꯨꯨꯕꯒꯤꯀꯣ ꯇꯨꯝꯃꯦ ꯅꯨꯡ
ꯑꯁ ꯂꯩꯅꯤꯁꯥꯕꯤꯅ ꯂꯩꯁꯥꯕꯤꯅ ꯑꯗꯨꯛ ꯊꯦꯡꯅ ꯍꯧꯒꯠꯂꯗꯤ ꯅꯨꯄꯥ ꯐꯪꯉꯣꯏꯀꯣ
ꯑꯣꯏꯁꯅꯨ ꯅꯨꯄꯥꯕꯨ ꯐꯪꯗ꯭ꯔꯁꯨ ꯀꯩꯁꯨ ꯀꯥꯏꯗꯦ
ꯍꯩ ꯍꯥꯏꯕꯤꯗꯦ ꯍꯥꯏꯁꯤꯅꯦꯍꯦ ꯅꯨꯨꯄꯥ ꯐꯪꯉꯣꯏꯀꯣ ꯅꯪ
ꯑꯁ ꯀꯩ ꯀꯥꯟꯅꯕꯅꯣ ꯅꯨꯄꯥ ꯀꯣꯏꯔ ꯀꯩꯗꯧꯗꯣꯏꯅꯣ
ꯅꯨꯄꯥ ꯐꯪꯗ꯭ꯔꯗꯤ ꯀꯃꯥꯏꯅ ꯂꯦꯟꯗꯧꯕ ꯅꯪ ꯄꯨꯟꯁꯤ
ꯗꯨ ꯅꯨꯨꯄꯥ ꯌꯥꯗꯁꯨ ꯂꯦꯟ ꯂꯦꯟꯕ ꯌꯥꯏꯌꯦ ꯀꯩꯅꯣꯅꯦ
ꯏꯁ ꯅꯨꯡꯉꯥꯏꯔꯣꯏ ꯀꯣ ꯅꯨꯄꯥ ꯌꯥꯎꯗꯕꯤ ꯂꯦꯟꯕ ꯄꯨꯟꯁꯤꯗꯣ
ꯅꯨꯡꯉꯥꯏ ꯑꯩꯗꯤ
ꯀꯩꯁꯨ ꯀꯥꯏꯗꯦ ꯀꯩꯁꯨ ꯀꯥꯏꯗꯦ ꯀꯩꯁꯨ ꯀꯥꯏꯗꯦ ꯑꯩꯅ ꯉꯥꯏꯔꯝꯃꯒꯦ ꯀꯩꯅꯣ ꯑꯩꯅ ꯑꯩ ꯂꯩꯔꯤꯁꯤꯗꯤ ꯑꯩꯅ ꯂꯧꯕꯤꯔ ꯂꯣꯏꯔꯦ ꯅꯠꯇ꯭ꯔꯥ
ꯋꯥꯊꯤꯗꯤ ꯍꯩꯍꯦ ꯉꯥꯡꯕ
ꯑꯩꯅ ꯂꯧꯔ ꯂꯣꯏꯔꯦꯗꯥ ꯎꯁꯁ ꯉꯁꯤꯗꯤ ꯌꯨꯝꯗ ꯂꯩꯔꯒꯦ ꯂꯩꯁꯥꯕꯤ ꯌꯦꯡꯅꯤꯡꯗ꯭ꯔꯦ
ꯍꯣꯏꯁ ꯑꯁ ꯀꯩꯅꯣꯅꯦ ꯅꯨꯡꯇꯤꯒꯤꯁꯨ ꯂꯩꯁꯥꯕꯤ ꯌꯦꯡꯕ ꯆꯠꯄ꯭ꯔꯣ
ꯄꯥꯟꯊꯣꯛꯑꯗꯤ ꯂꯩꯁꯥꯕꯤꯅ ꯍꯦꯛꯇ ꯎꯏꯌꯦꯕ ꯑꯗꯨꯒꯤ ꯂꯩꯁꯥꯕꯤꯁꯤꯡꯅ ꯍꯦꯛꯇ ꯍꯪꯔꯛꯄꯗꯣ ꯑꯗꯨꯒꯤ
ꯑꯗꯨꯗꯤ ꯅꯪꯁꯦ ꯁꯛ ꯐꯖꯕꯒꯤꯔꯣ
ꯑꯗꯨꯒꯤꯔ ꯀꯔꯤ ꯒꯤꯔꯥ ꯑꯩꯗꯤ ꯑꯥꯛ ꯈ ꯑꯗꯨꯏ ꯑꯗꯨꯒꯤꯔ
ꯑꯣꯏꯕꯒꯤꯔꯥꯕ
ꯑꯗꯨꯒꯤꯔ ꯀꯔꯤꯒꯤꯔꯥꯗꯤ ꯈꯪꯗ꯭ꯔꯦꯀꯣ ꯑꯗꯨ ꯑꯩꯗꯤ ꯚꯥꯞ ꯇꯥꯗ꯭ꯔꯦ ꯑꯗꯨꯕꯨꯗꯤ
ꯑꯁ ꯃꯥꯜꯂꯦ ꯑꯗꯨꯗꯤ ꯀꯩꯅꯔꯁꯤ ꯂꯩꯕꯒꯤ ꯑꯣꯏꯔꯝꯃꯅꯤ ꯅꯨꯄꯤꯅ ꯀꯦꯜꯂꯗꯤ
ꯅꯪꯁꯤ ꯀꯗꯥꯏꯗ ꯂꯩꯕ꯭ꯔꯣ ꯍꯧꯖꯤꯛꯀꯥꯟ
ꯑꯌꯥ ꯑꯩ ꯌꯨꯝꯗꯥ ꯂꯩꯗꯥ
ꯍꯥꯥ
ꯌꯨꯝꯗꯥꯂꯩ ꯒꯩ ꯃꯈꯣꯟ ꯌꯥꯝ ꯇꯕ꯭ꯔꯣ
ꯅꯪꯒꯤ ꯃꯈꯣꯟꯁꯨ ꯑꯗꯨꯝ ꯆꯥꯡꯅꯤ ꯐꯖꯅ ꯇꯗꯨꯝ ꯇꯥꯕ ꯌꯦ ꯇꯥꯕ ꯉꯝꯃꯦ
ꯃꯄꯥꯟꯗ ꯊꯕꯛ ꯁꯨꯕ ꯃꯌꯥꯝ ꯅꯩ ꯑꯗꯨꯒꯤꯅꯤ
ꯑꯣ ꯕꯦꯛꯒ꯭ꯔꯥꯎꯟ ꯃꯈꯣꯟ ꯇꯥꯍꯟꯒꯅꯨ ꯍꯥꯏꯕꯅꯤꯀꯣ꯫
ꯎꯄꯥꯏ ꯂꯩꯇꯦ ꯊꯕꯛ ꯃꯌꯥꯝꯁ__
ꯎꯄꯥꯏ ꯂꯩꯇꯦ
ꯀꯥꯏꯗ ꯆꯦꯜꯂꯨꯗꯣꯏꯅꯣ ꯑꯩꯕꯨ
ꯑꯗꯨꯒꯥ ꯀꯣꯜ ꯋꯥꯔꯤ ꯁꯥꯁꯦ ꯀꯥꯏꯅ ꯌꯥꯝ ꯌꯥꯕꯤ ꯇꯥꯏꯞꯇ
ꯌꯥꯏꯌꯦ ꯑꯁꯤꯗꯤ ꯀꯥꯏꯗꯦ
ꯆꯩ ꯆꯥꯅꯤ ꯅꯪ
ꯑꯩ ꯑꯩꯗꯤ ꯇꯥꯔꯝꯃꯣꯏꯅ ꯈꯟꯕꯅꯦ ꯅꯪꯅ ꯇꯥꯏ ꯍꯥꯏꯕꯗꯨꯗꯥ ꯑꯩ ꯈꯪꯕꯅꯦ
ꯅꯨꯡꯊꯥꯡꯔꯥꯏ ꯀꯠꯅ ꯌꯩꯔꯗꯤ ꯃꯥꯜꯂꯅꯤꯅꯦ
ꯑꯁꯤꯗꯤ ꯃꯤꯒꯤ ꯌꯨꯝꯒꯤ ꯃꯤꯅꯦꯅ ꯑꯇꯣꯞꯄꯒꯤ ꯃꯤꯅꯦꯕ ꯑꯈꯣꯏꯒꯤ ꯏꯃꯨꯡꯒꯤ ꯃꯤꯅ ꯁꯨꯕ ꯅꯠꯇꯦꯗꯅ
ꯎꯝ
ꯑꯗꯨꯃꯥꯏꯅ ꯍꯧꯅ ꯇꯥꯒꯅꯤꯗꯩꯗꯤ ꯀꯗꯥꯏꯗꯤ ꯑꯩ ꯈꯪꯗꯤꯌꯦ
ꯍꯧꯖꯤꯛꯐꯥꯎꯁꯨ ꯐꯃꯨꯡꯗ ꯂꯩꯔꯤꯕ꯭ꯔꯣ ꯍꯧꯖꯤꯛꯇꯤ ꯑꯗꯨ__
ꯂꯩ ꯂꯩ ꯑꯩꯗꯤ ꯐꯃꯨꯡꯗ ꯂꯩ
ꯎꯝ ꯆꯥꯛꯁꯨ ꯑꯗꯨꯝ ꯑꯗꯨꯗ ꯆꯥꯔꯣ
ꯊꯣꯡꯗ꯭ꯔꯤ ꯀꯩꯅꯣ ꯑꯩ ꯆꯥꯛꯁꯨ
ꯅꯪꯅ ꯊꯣꯡꯒꯗꯧꯕ꯭ꯔꯣ
ꯑꯩꯅꯥ ꯊꯣꯡꯅ ꯀꯅꯥꯅ ꯊꯣꯡꯕꯤꯗꯣꯏꯅꯣ ꯏꯊꯟꯇ ꯂꯩꯔꯒꯥ
ꯑꯦꯍꯥ ꯅꯊꯟꯇꯥ ꯂꯩꯕ
ꯎꯝ
ꯀꯣꯏꯔꯛꯎꯔꯣ
ꯌꯥꯔꯅꯤ ꯌꯥꯖꯔꯦ
ꯑꯩꯒꯤ ꯇꯧꯝꯅꯦ ꯑꯩ ꯃꯅꯤꯄꯨꯔ ꯑꯩ ꯃꯅꯤꯄꯨꯔꯗ ꯂꯩꯇꯦ ꯍꯥ
ꯑꯥ ꯃꯄꯥꯟꯗ ꯊꯣꯛꯄꯗꯤ ꯌꯥꯗꯦꯕ ꯃꯄꯥꯟꯗ ꯊꯣꯛꯑꯗꯤ ꯃꯤ ꯌꯥꯝ ꯌꯦꯡꯉꯦꯕ ꯇꯜꯂꯦꯕ
ꯀꯣꯏꯔꯛꯅꯤꯡꯔꯁꯨ ꯃꯅꯤꯄꯨꯔꯗ ꯂꯩꯇꯕꯗꯣ ꯑꯗꯨ ꯑꯣꯏꯔꯁꯨ ꯅꯪꯅ ꯀꯣꯏꯔꯛꯑꯣ ꯍꯥꯏꯔꯗꯤ ꯗꯥꯏꯔꯦꯛ ꯂꯥꯛꯄ ꯌꯥꯏꯗ ꯀꯩꯁꯨ ꯀꯥꯏꯗꯦꯗ ꯑꯗꯨꯕꯨꯗꯤ
ꯑꯣ ꯍꯣꯏ ꯍꯣꯏ ꯅꯣꯡꯃꯀꯣ ꯅꯣꯡꯃꯛ__ ꯀꯥꯡ ꯈꯪꯗꯦ ꯀꯨꯏꯔꯛꯑꯣ ꯄꯥꯏꯔꯛꯀꯦꯔꯥ ꯆꯦꯂꯛ
ꯅꯪꯅ ꯂꯥꯛꯑꯣ ꯍꯥꯏꯔꯗꯤ ꯗꯥꯏꯔꯦꯛ ꯄꯥꯏꯔꯛꯀꯅꯤ ꯀꯩꯅꯣ ꯅꯨꯄꯥꯅꯤ ꯀꯩꯅꯣ ꯇꯧꯒꯦ ꯇꯧꯕ ꯉꯝꯃꯤꯅꯦ
ꯑꯉꯥꯡ ꯑꯣꯏꯔꯤ ꯀꯥꯟꯗ ꯑꯗꯨꯃꯥꯏꯅ ꯇꯧꯕ꯭ꯔꯥ ꯈꯪꯗꯦ ꯑꯉꯥꯡ ꯑꯣꯏꯔꯦ ꯀꯥꯏꯅ ꯀꯣꯏ ꯄꯥꯏ ꯄꯥꯏ ꯁꯥꯟꯅꯔꯛꯄ꯭ꯔꯣ
ꯑꯉꯥꯡ ꯑꯣꯏꯔꯛꯄ ꯑꯗꯨ ꯐꯖꯅ ꯄꯥꯏꯕꯤ ꯇ꯭ꯔꯦꯅꯤꯡ ꯂꯧꯈ꯭ꯔꯕꯅꯤ
ꯑꯣꯏꯔꯝꯒꯅꯦꯕ ꯑꯩꯁꯨ ꯈꯜꯂꯦꯕ
ꯄꯥꯏꯕ ꯌꯥꯝ ꯀꯜꯂꯝꯒꯗꯧ ꯃꯥꯟ
ꯅꯪ ꯅꯪ ꯅꯪ ꯀꯗꯥꯏꯗ ꯂꯩꯕ꯭ꯔꯣ ꯍꯥꯏꯕꯗꯨꯁꯨ ꯃꯅꯝꯗ ꯑꯗꯨꯝ ꯊꯤꯕ ꯉꯝꯒꯅꯤ ꯑꯩꯗꯤ
ꯋꯥꯎ ꯅꯩꯌꯦ ꯀꯩꯅꯣ
ꯑꯁ ꯀꯔꯤꯔꯣ ꯂꯥꯡꯉꯤꯍꯦ
ꯑꯩꯗꯤ ꯑꯁ ꯅꯨꯡꯗꯥꯡꯗ ꯊꯕꯛ ꯆꯠꯂꯨꯕꯅꯤꯅ ꯇꯨꯝꯗꯕ ꯌꯥꯗꯕꯤ
ꯅꯪꯁꯦ ꯅꯪꯁꯦ ꯂꯩꯁꯥꯕꯤꯔꯣ ꯃꯧꯔꯣ ꯃꯧꯁꯨꯨ ꯃꯥꯜꯂꯤꯗ
ꯃꯧꯒ ꯃꯥꯜꯂꯨꯔꯕꯣ
ꯃꯈꯣꯟꯁꯤ ꯃꯈꯣꯟꯁꯤ ꯂꯩꯁꯥꯕꯤꯁꯨ ꯃꯥꯟꯒꯨꯝ ꯃꯧꯁꯨ ꯃꯥꯟꯒꯨꯝ ꯃꯧ ꯑꯣꯏꯔꯃꯗꯤ ꯑꯩ ꯗꯁꯥ ꯇꯥꯒꯅꯤꯀꯣ ꯑꯩ ꯗꯤꯌꯨ ꯇꯥꯅꯤꯀꯣ ꯑꯩꯗꯤ ꯂꯩꯁꯥꯕꯤꯅꯦꯅ ꯌꯥꯝ ꯅꯨꯡꯉꯥꯏꯅ ꯐꯣꯟ ꯇꯧꯔꯛ ꯄꯅꯤꯀꯣ ꯑꯗꯣ
ꯑꯗꯨ ꯅꯪ ꯄꯥꯈꯪꯅꯤ ꯌꯥꯝ ꯑꯁ ꯄꯨꯛꯅꯤꯡ ꯆꯪꯅ ꯋꯥꯔꯤ ꯁꯥꯟꯅꯔꯒ ꯍꯔꯥꯎꯃꯨꯛ ꯇꯣꯏꯅ ꯋꯥꯔꯤ ꯁꯥꯔꯛ ꯀꯩꯩꯅꯣ ꯅꯪ ꯉꯥꯡꯉꯤꯗꯣ ꯑꯁ ꯕꯤꯠ ꯍꯜꯂꯤꯗ
ꯃꯥꯎ ꯅꯠꯇꯦꯍꯦ ꯅꯪꯁꯨ
ꯉꯍꯥꯟ ꯉꯍꯥꯟ ꯋꯥꯔꯤ ꯁꯥꯕꯅꯦꯕ ꯑꯗꯨꯒ ꯑꯁ ꯃꯧ ꯑꯣꯏꯔꯝꯕ ꯋꯥꯅꯤꯗ ꯑꯩꯗꯤ ꯑꯉꯥꯡꯁꯨ ꯂꯩꯔꯦꯅꯦ ꯍꯥꯏꯕ
ꯅꯪ ꯑꯗꯨꯗ ꯋꯥꯈꯜꯁꯦ ꯅꯨꯡꯉꯥꯏꯇ꯭ꯔꯤꯔꯕ
ꯑꯗꯨꯒꯤ ꯑꯁ ꯑꯗꯨꯗꯤ ꯑꯩꯒꯤ ꯑꯩ ꯕꯤꯠ ꯌꯥꯎꯗ꯭ꯔꯦ ꯊꯝꯃꯒꯦ ꯀꯣ ꯅ ꯊꯝꯈ꯭ꯔꯕꯅꯤꯅ
ꯑꯁ ꯅꯨꯡꯉꯥꯏꯇꯦꯗ
ꯎꯝ
ꯑꯩꯈꯣꯏꯗꯤ ꯀꯩ ꯍꯥꯏꯗꯣꯏꯅꯣ ꯑ ꯅꯨꯄꯥ ꯍꯥꯏꯔꯁꯨ ꯃꯇꯨ ꯊꯤꯕ ꯅꯨꯄꯥꯒ ꯋꯥꯔꯤ ꯁꯥꯟꯅꯗꯦꯗ
ꯃꯥꯜꯂꯦ ꯅꯪꯗꯤ ꯁꯥꯟꯅꯒꯗꯧꯕ ꯃꯥꯜꯂꯦꯅꯦ ꯅꯪꯒꯤ ꯃꯑꯣꯡꯁꯤ ꯊꯥꯖꯕ ꯉꯝꯗꯦ ꯆꯂꯥꯛ ꯆꯂꯥꯛ ꯌꯥꯝ ꯍꯩꯌꯦꯕ ꯅꯨꯄꯤꯁꯤꯡꯁꯦ
ꯑꯦ ꯀꯅꯥꯅ ꯍꯥꯏ ꯅꯪꯅ ꯊꯦꯡꯅꯕꯗꯣ ꯑꯣꯏꯔꯝꯒꯅꯤ ꯑꯩꯗꯤ ꯊꯦꯡꯅꯗꯦꯗ ꯑꯗꯨꯒꯨꯝꯕ
ꯑꯁ ꯆꯂꯥꯛ ꯌꯥꯝ ꯍꯩꯌꯦ ꯅꯨꯄꯤꯁꯤꯡꯁꯤ ꯊꯥꯖꯕ ꯌꯥꯗꯦ ꯑꯗꯨꯏꯅꯦ ꯑꯩ ꯅꯨ ꯅꯨꯄꯤ ꯑꯃꯁꯨ ꯐꯪꯗꯅ ꯂꯩꯕꯁꯦ
ꯑꯗꯨꯗꯤ ꯑꯩꯁꯨ ꯈꯪꯗꯦꯀꯣ ꯑꯩꯗꯤ ꯑꯩꯗꯤ ꯂꯩꯁꯥꯕꯤꯅꯦ ꯃꯧ ꯅꯠꯇꯦꯍꯦ
ꯅꯪꯗꯤ ꯂꯩꯁꯥꯕꯤ ꯑꯣꯏꯔꯝꯕ ꯌꯥꯏ ꯍꯣꯏ ꯊꯥꯖꯩꯌꯦ ꯅꯪꯕꯨꯗꯤ ꯑꯇꯣꯞꯄ ꯑꯇꯣꯞꯄ ꯊꯥꯖꯗ꯭ꯔꯁꯨ ꯅꯪꯕꯨꯗꯤ ꯊꯥꯖꯩꯌꯦ ꯑꯥ
ꯑꯁꯦꯡ ꯑꯁꯦꯡꯕ ꯍꯥꯏꯕꯅꯤ ꯀꯩꯅꯣ ꯍꯥꯏꯗꯤ ꯉꯔꯥꯡꯗꯣ ꯊꯔ ꯅꯥꯏꯟꯇꯤꯛꯇꯤ ꯑꯣꯏꯕꯅꯤꯅ ꯋꯥꯅ ꯁꯨꯨꯕꯒꯤ ꯇꯨꯝꯕꯗꯣ ꯐꯪꯗ꯭ꯔꯕꯅꯤꯅ ꯍꯜꯂꯛꯑꯒ ꯇꯨꯝꯕꯒꯤꯅꯦ ꯏꯍꯥꯎ ꯊꯦꯡꯕꯒꯤꯅꯦꯕ ꯑꯗꯨꯒ ꯅꯅꯦ ꯑꯩꯉꯣꯟ ꯏꯁ ꯍꯧꯖꯤꯛꯐꯥꯎ ꯍꯧꯒꯠꯇꯕ ꯀꯥꯏꯅꯒ ꯈꯪꯁꯨ ꯈꯥꯡꯗꯅ
ꯀꯅꯥꯔꯣ ꯑꯩꯔꯣ
ꯅꯪꯁꯦ
ꯅꯪ ꯅꯠꯇꯗꯤ ꯀꯅꯥ ꯑꯣꯏꯗꯣꯏ ꯅꯪꯉꯣꯟꯗ ꯍꯥꯏꯔ ꯅꯪꯒ ꯋꯥꯔꯤ ꯁꯥꯟꯅꯔꯒ
ꯍꯣꯏ ꯑꯩꯗꯤ ꯑꯇꯣꯞꯄꯕꯨ ꯍꯥꯏꯕ꯭ꯔꯥ ꯍꯥꯏꯕꯅꯤꯅꯦ
ꯑꯦ ꯂꯣꯏꯔꯦꯗ ꯏꯊꯟꯗ‌‌‌‌ ꯂꯩꯌꯦ ꯅꯪ ꯈꯛꯇꯪꯅꯤ ꯋꯥꯔꯤ ꯁꯥꯟꯅꯔꯤꯁꯦ
ꯑꯁ ꯀꯔꯤ ꯃꯊꯦꯜ ꯊꯣꯡꯒꯗ꯭ꯔꯣ ꯑꯍꯥꯎꯕ ꯃꯥꯜꯂꯦꯗ ꯋꯥꯈꯜ ꯌꯥꯝ ꯅꯨꯡꯉꯥꯏꯔ ꯂꯩꯕ ꯃꯥꯜꯂꯦ ꯅꯪꯁꯦ
ꯑꯁ ꯋꯥꯈꯜꯁꯦ ꯅꯨꯡꯉꯥꯏꯅ ꯅꯨꯡꯉꯥꯏꯅ ꯂꯩꯒꯗꯕ ꯅꯠꯇ
ꯉꯔꯥꯡ ꯉꯔꯥꯡ ꯅꯪꯒꯤ ꯄꯥꯈꯪꯒ ꯈꯔ ꯋꯥꯔꯤ ꯅꯨꯡꯉꯥꯏꯕ ꯁꯥꯟꯅꯕ ꯃꯥꯜꯂꯦꯗ ꯅꯪꯁꯦ
ꯀꯗꯥꯏꯗꯒꯤꯅꯣ ꯑꯅꯥꯕ ꯁꯦꯟꯅꯔꯒ ꯉꯥꯏꯍꯥꯛ ꯂꯩꯅ ꯂꯣꯛ ꯈꯨ ꯉꯥꯏꯍꯥꯛ ꯉꯥꯛꯇꯅꯣ ꯁꯣꯛꯁꯤꯅ ꯑꯗꯨꯝ ꯇꯨꯕꯤꯌꯣ ꯍꯥꯏꯌꯦꯅꯦ ꯑꯁ
ꯅꯪ ꯉꯔꯥꯡ ꯅꯨꯡꯗꯥꯡ ꯊꯤꯡꯅ ꯑꯣꯟꯂꯥꯏꯟ ꯂꯩꯌꯦꯀꯣ
ꯍꯣꯏ ꯍꯣꯏ ꯑꯩ ꯊꯕꯛ ꯇꯧꯋꯦ ꯑꯗꯨꯒꯤꯅꯦ ꯃꯤ ꯑꯗꯨꯝ ꯍꯥꯏꯗꯤ ꯑꯉꯥꯡꯅ‌ ꯑꯅꯥꯕ ꯃꯤ ꯂꯩꯕꯅꯤꯅ
ꯑꯩꯅ ꯀꯣꯜ ꯇꯧꯔꯒ ꯅꯪꯗ ꯗꯥꯏꯔꯦꯛ ꯃꯨꯠꯊꯈꯤꯕ ꯋꯥꯥꯅꯤꯗ
ꯃꯨꯊꯠꯇꯦ ꯑꯩꯉꯣꯟ ꯑꯩꯉꯣꯟꯗꯗꯤꯀꯣ ꯀꯩ ꯍꯥꯏꯅꯤ ꯄꯥꯏꯈꯠꯂꯦꯕꯀꯣ ꯎꯪꯉꯥꯒ ꯂꯩꯌꯦꯕ
ꯑꯣ
ꯑꯩꯅ ꯀꯛꯄ ꯅꯠꯇꯦꯕ
ꯑꯣꯀꯦ
ꯍꯥꯏꯗꯤꯗꯣ ꯍꯥꯏꯗꯤ ꯀꯩ ꯍꯥꯏꯅꯤ ꯐꯖꯅ ꯃꯊꯧꯗꯣ ꯄꯥꯡꯊꯣꯛꯇꯕꯒꯤꯅꯦꯕ ꯋꯥꯛ ꯇꯧꯗꯕꯒꯤꯅꯦꯕ
ꯀꯥꯏꯗꯦ ꯀꯥꯏꯗꯦ ꯅꯪ ꯃꯨꯊꯠꯂꯁꯨ ꯀꯩꯁꯨ ꯀꯥꯏꯗꯦꯗ ꯁꯥꯎꯗꯦꯗ
ꯑꯩꯉꯣꯟꯗ
ꯇꯥꯄ꯭ꯔꯥ ꯍꯜꯂꯣ ꯇꯥꯄ꯭ꯔꯣ ꯍꯜꯂꯣ ꯍꯜꯂꯣ ꯅꯦꯠꯋꯥꯛ ꯌꯥꯗ꯭ꯔꯕꯣ ꯇꯥꯕ꯭ꯔꯣ ꯍꯜꯂꯣ ꯍꯜꯂꯣ ꯍꯜꯂꯣ ꯍꯜꯂꯣ